ꯇꯥꯕ꯭ꯔꯣ
ꯇꯥꯏ ꯇꯥꯏ
ꯑꯣ ꯇꯥꯔꯦ ꯇꯥꯔꯦ ꯑꯩꯁꯨ ꯍꯥꯏꯔꯣ ꯍꯥꯏꯔꯣ ꯃꯈꯥ ꯇꯥꯁꯦ
ꯉꯥꯈ꯭ꯔ ꯉꯥꯈꯥ ꯀꯩꯅꯣꯃ ꯁꯦꯝꯕꯗ ꯀꯩꯅꯣꯃ ꯃꯥꯒꯤ ꯑꯃ ꯂꯩꯗꯅ ꯃꯥꯒꯤ ꯃꯁꯥꯗ ꯌꯥꯎꯕ ꯑꯃ ꯅꯞ ꯅꯞ ꯂꯥꯎꯕꯗꯣ
ꯎꯝ
ꯃꯗꯨꯗꯣ ꯐꯥꯔꯁꯇ ꯏꯁꯤꯡ ꯑꯁꯥꯕꯒꯨꯝꯕ ꯅꯠꯇ꯭ꯔꯒ ꯊꯨꯝ ꯍꯧꯖꯤꯛ ꯀꯩꯅꯣꯃ ꯑꯗꯨꯅ ꯐꯖꯅ ꯁꯦꯡꯗ꯭ꯔ ꯗꯤ ꯃꯗꯨꯗ ꯅꯝꯊꯤꯕꯅꯦꯕ ꯅꯝꯊꯤꯕ ꯈꯛꯇ ꯅꯠꯇꯦ ꯀꯦꯏꯅꯣꯝꯃ ꯇꯧꯕꯅꯤꯕ ꯊꯣꯡꯕ ꯋꯥꯅꯁꯨ ꯃꯍꯤꯁꯤꯡꯗꯣ ꯃꯗꯨꯝꯕ ꯇꯥꯏꯞꯇ ꯊꯣꯛ ꯄꯥꯅꯦ ꯑꯗꯨꯒꯤ ꯐꯖꯅ ꯊꯣꯡꯗ꯭ꯔꯗꯤ ꯆꯥꯅꯤꯡꯗꯦꯕ ꯃꯌꯥꯡꯁꯤꯡꯗꯤ ꯃꯌꯥꯡꯁꯤꯡꯗꯤ ꯁ꯭ꯀꯤꯟ ꯂꯧꯊꯣꯛꯂꯒ ꯁ꯭ꯀꯤꯟꯗꯣ ꯂꯧꯊꯣꯛꯂꯒ ꯆꯥꯕꯅꯦ ꯑꯗꯣ ꯑꯩꯈꯣꯏꯗꯤ ꯁ꯭ꯀꯤꯟ ꯌꯥꯎꯗ꯭ꯔ ꯗꯤ ꯑꯃꯨꯛꯀ ꯍꯥꯎꯇꯦꯗꯅ
ꯑꯧ
ꯑꯗꯨ ꯐꯖꯅ ꯁꯦꯡꯉꯒ ꯁꯣꯏꯕꯨꯝ ꯈꯔ ꯃꯅꯝ ꯍꯥꯠꯅꯤꯡꯉꯥꯏ ꯑꯗꯨꯒ ꯍꯧꯖꯤꯛ ꯍꯤꯡꯗꯣ ꯍꯤꯡ ꯍꯤꯡ ꯊꯥꯏꯕ ꯀꯩꯕꯨ ꯀꯥꯎꯔꯅꯤ
ꯍꯤꯡ
ꯍꯤꯡ ꯍꯥꯏꯕ꯭ꯔꯥ
ꯍꯤꯡ ꯍꯥꯏꯕ ꯅꯠꯇ꯭ꯔꯣ
ꯍꯤꯡ ꯍꯤꯟ ꯍꯥꯏꯕ꯭ꯔꯥ ꯍꯤꯡ ꯍꯥꯏꯕ꯭ꯔꯥ ꯀꯥꯎꯈ꯭ꯔꯦ ꯃꯗꯨꯒꯤꯗꯣ ꯈꯔ ꯍꯥꯞꯀꯅꯤ ꯌꯥꯝ ꯍꯥꯞꯇꯕꯤ ꯑꯗꯨꯒ ꯃꯣꯔꯣꯛꯃ ꯍꯥꯞꯄꯒ ꯑꯗꯨꯝ ꯌꯥꯔꯅꯤ ꯀꯨꯏꯅꯁꯨ ꯊꯣꯡꯗꯕꯅꯤꯗ ꯉꯥ ꯈꯔ ꯐꯥꯎ
ꯎꯝ
ꯍꯥꯎꯕꯅꯦꯍꯦ ꯄꯤꯖꯕꯅꯦ ꯑꯩꯅ
ꯇꯜꯂꯦꯗ ꯑꯩꯅ ꯑꯩꯅ ꯆꯥꯅꯤꯡꯗꯕ ꯆꯥꯔꯗꯤ ꯑꯣꯈ꯭ꯔꯅꯤ ꯑꯩꯗꯤ
ꯑꯣꯍꯂꯣꯏꯍꯦ ꯑꯩ ꯏꯟꯖꯥꯡꯗꯤ ꯊꯣꯡꯕ ꯍꯩꯕꯅꯦ
ꯎꯝ
ꯏꯟꯖꯥꯥꯡ ꯄꯤ ꯄꯤꯖꯔꯒ ꯊꯣ ꯊꯣꯡꯉꯨꯔꯒ ꯅꯪ ꯈꯔ ꯉꯥꯎꯍꯜꯂꯒꯦ ꯑꯗꯨꯒ ꯑꯩ ꯂꯧꯔꯒꯦ
ꯑꯩꯗꯣ ꯑꯩꯅ ꯏꯂꯥꯚꯦꯟ ꯇꯨꯋꯦꯜꯐ ꯎꯝ ꯇꯨꯋꯦꯜꯐ ꯐꯥꯎꯗꯤ ꯑꯩꯁꯦ ꯀꯪꯉꯦꯕꯀꯣ
ꯑꯥ
ꯑꯗꯨꯒ ꯂꯣꯛꯗꯥꯎꯟ ꯍꯦꯛ ꯍꯧꯕꯗꯒꯤ ꯂꯣꯛꯗꯥꯎꯟꯗꯒꯤ ꯅꯣꯏꯈꯤꯕꯅꯦꯕ ꯂꯣꯛꯗꯥꯎꯟꯗꯩ ꯅꯣꯏꯔꯒ ꯑꯗꯨꯗꯒꯤ ꯑꯗꯨꯝ ꯉꯝꯗ꯭ꯔꯦ ꯍꯟꯊꯕꯗꯣ ꯑꯗꯨ ꯑꯣꯏꯔꯒꯁꯨ ꯑꯗꯨꯝ ꯋꯦꯠꯇꯤ ꯑꯗꯨꯝ ꯍꯟ ꯍꯜꯂꯦꯕꯒꯣ ꯃꯇꯥꯡ ꯃꯇꯝꯗ ꯑꯗꯣ ꯈꯪꯗꯦ ꯑꯗꯨꯝ ꯅꯣꯏꯔꯒ ꯂꯩꯌꯦ
ꯀꯌꯥꯝ ꯅꯣꯏꯒꯦ ꯅꯪꯒꯤ ꯋꯦꯠ ꯀꯌꯥ ꯂꯩꯒꯦ
ꯋꯦꯠꯇꯤ ꯌꯥꯝꯕꯅꯦ ꯑꯗꯨꯒ ꯍꯟꯗꯛ ꯑꯃꯨꯛꯀ ꯀꯌꯥ ꯂꯩꯕ꯭ꯔꯥ ꯈꯪꯗꯦ
ꯁꯤꯛꯁꯇꯤ ꯌꯧꯕ꯭ꯔꯣ
ꯌꯧꯏꯗꯥ
ꯁꯤꯛꯁꯇꯤ ꯌꯧꯋꯦ
ꯌꯥꯏ ꯑꯗꯨꯅꯣ ꯁꯤꯗꯦ
ꯍꯥꯏꯠ ꯐꯥꯏꯚ ꯌꯥꯎꯗꯦ ꯋꯦꯠ ꯁꯤꯛꯁꯇꯤ ꯌꯧꯋꯤ ꯌꯧꯋꯤ ꯍꯥꯏꯗꯤ ꯑꯗꯨꯗꯤ ꯅꯪꯁꯦ
ꯇꯥꯕ꯭ꯔꯣ
ꯇꯥꯏꯌꯦ ꯇꯥꯏꯌꯦ
ꯅꯪ ꯑꯃꯨꯛꯀ ꯂꯥꯞꯊꯣꯛꯈ꯭ꯔꯦ
ꯇꯥꯕꯗ꯭ꯔꯥ
ꯇꯥꯏ ꯇꯥꯏ
ꯑꯁꯨꯃꯥꯏꯅ ꯑ ꯍꯥꯏꯠꯀ ꯋꯦꯠꯀ ꯆꯥꯟꯅꯗꯕꯒꯤꯀꯣ ꯑ ꯑꯩꯗꯣ ꯑꯝ ꯄ꯭ꯔꯣꯕ꯭ꯂꯦꯝ ꯌꯥꯝ ꯂꯩꯌꯦꯕꯀꯣ ꯑꯗꯨ ꯑꯗꯨꯝ ꯎꯝ ꯃꯦꯟꯇꯦꯟ ꯇꯧꯅꯤ ꯍꯥꯏꯗꯤ ꯍꯣꯠꯅꯩꯕꯀꯣ ꯑꯗꯨ ꯑꯩꯉꯣꯟꯗ ꯑꯁꯤꯒꯤ ꯑꯗꯨꯝ ꯄ꯭ꯔꯣꯕ꯭ꯂꯦꯝ ꯂꯩꯕꯅꯤꯅ ꯑꯩꯁꯦ ꯆꯥꯔꯁꯨ ꯆꯥꯗ꯭ꯔꯁꯨ ꯑꯗꯨꯝ ꯅꯣꯏꯕꯁꯦ ꯍꯟꯗꯕ ꯉꯝꯗꯦꯕꯀꯣ ꯑꯩꯗꯤ ꯖꯪꯛ ꯐꯨꯗꯀꯨꯝꯕ ꯐꯥꯁ ꯐꯨꯗꯀꯨꯝꯕ ꯆꯥꯗꯦꯕ
ꯑꯠꯁꯥ
ꯑꯗꯨ ꯑꯣꯏꯔꯒꯁꯨ ꯏꯁꯥꯗꯣ ꯑꯐꯕꯗꯤ ꯑꯣꯏꯗꯕꯅꯤꯅ ꯑꯗꯨꯝ ꯅꯣꯏꯕꯔꯣꯝꯗ ꯑꯣꯟꯕꯗꯣ
ꯎꯝ
ꯑꯗꯨꯃꯥꯏꯅ ꯑꯣꯏꯕ ꯋꯦꯠꯁꯦ ꯑꯗꯨꯝ ꯃꯦꯟꯇꯦꯟ ꯇꯧꯅꯤ ꯍꯣꯠꯅꯔꯒꯁꯨ ꯀꯩ ꯍꯥꯏꯒꯅꯤ ꯑꯗꯨꯝ ꯐꯠ ꯎ ꯃꯅꯨꯡꯗꯒꯤꯒꯤ ꯑꯗꯨꯝ ꯏꯁꯥꯗꯣ ꯐꯠꯇꯕꯅꯤꯅ ꯌꯥꯗꯕ
ꯋꯦꯠꯇꯨ ꯈꯔ ꯋꯦꯠꯇꯨ ꯈꯔ ꯌꯦꯡꯉ ꯂꯩꯔꯝꯃꯣ ꯑꯩ ꯅꯪꯕꯨ ꯊꯦꯡꯅꯕ ꯃꯇꯝꯗ ꯄꯥꯝꯒꯅꯤ ꯅꯪꯕꯨ ꯅꯪꯉꯣꯟꯗ
ꯑꯣ
ꯑ
ꯌꯥꯝ ꯉꯥꯡꯉꯦ ꯑꯩꯗꯤ ꯑꯗꯨꯝ ꯅꯣꯏꯔꯒ ꯂꯩꯒꯗꯧꯕ ꯃꯥꯜꯂꯦ
ꯃꯥꯟꯈ꯭ꯔꯦ
ꯃꯥꯂꯦ ꯍꯥꯏꯕ
ꯑꯣꯀꯦ
ꯑꯗꯨꯕꯨꯗꯤ ꯑꯩ ꯀꯩꯁꯨ ꯀꯥꯏꯗꯦꯗ ꯑꯩ ꯑꯗꯨꯝ ꯅꯣꯏꯕ ꯈꯪꯕ ꯑꯩ ꯏꯁꯥꯗ ꯀꯩꯁꯨ ꯑꯀꯥꯏꯕ ꯂꯩꯇꯦ ꯃꯤꯗꯁꯨ ꯑꯗꯨꯝ ꯀꯥꯏꯕ ꯀꯥꯏꯗꯕꯁꯨ ꯈꯪꯗꯦ ꯃꯤꯟꯁ ꯑꯩ ꯑꯩꯒꯤ ꯄꯣꯢ ꯁꯤꯅꯦ ꯑꯗꯨ ꯑꯇꯣꯞꯄ ꯃꯤꯅ ꯑꯩꯉꯣꯟꯗ ꯍꯥꯏꯅꯤꯡꯉꯥꯏꯗꯤ ꯂꯩꯇꯦꯗ
ꯑꯦ ꯑꯩꯗꯤ ꯍꯥꯏꯒꯅꯤ
ꯅꯪꯅ ꯍꯥꯢꯔꯁꯨ ꯑꯩꯅ ꯂꯧꯕꯤꯔꯣꯢ
ꯂꯧꯕꯤꯔꯣꯏ
ꯑꯥ
ꯍꯥꯏꯒꯅꯤ ꯑꯗꯨ ꯑꯣꯏꯔꯁꯨ
ꯑ ꯃꯤ ꯑꯇꯣꯞꯄꯁꯨ ꯑꯗꯨ ꯑꯗꯨꯗ ꯑꯩꯁꯨ ꯑꯗꯨꯝ ꯍꯥꯏꯕꯅꯦ
ꯎꯝ ꯅꯨꯄꯤꯗꯤꯀꯣ ꯅꯨꯄꯥꯗꯒꯤ ꯈꯔ ꯑꯁꯦꯡ ꯑ ꯑꯩꯈꯣꯏ ꯕꯥꯏꯑꯣꯂꯣꯖꯤꯀꯦꯜ ꯇꯥꯔꯝꯗꯗꯤ ꯅꯨꯄꯤꯁꯤꯡꯁꯦ ꯅꯨꯄꯥꯗꯒꯤ ꯈꯔ ꯅꯣꯢ ꯅꯣꯏꯕꯅ ꯐꯕꯅꯦꯕ
ꯎꯝ
ꯑꯗꯨꯕꯨ ꯅꯨꯄꯤꯅ ꯅꯣꯏꯕ ꯍꯥꯏꯕꯁꯦ ꯑꯝ ꯑꯣꯕꯔ ꯑꯣꯚꯔꯋꯦꯠ ꯑꯣꯏꯔꯒ ꯑꯃ ꯂꯩꯗꯅ ꯑꯣꯕꯤꯁ ꯑꯣꯟꯕꯗꯣ ꯅꯣꯏꯃꯜꯂꯒ ꯃꯗꯨ ꯑꯣꯜꯂꯗꯤ ꯅꯨꯄꯤꯁꯤꯡꯁꯦ ꯍꯧꯖꯤꯛ ꯄꯤꯁ ꯑꯣꯏ ꯍꯥꯢꯕꯗꯣ ꯂꯩꯕꯅꯦꯕ
ꯎꯝ
ꯑꯗꯨꯝ ꯑꯗꯨꯒꯤꯗꯃꯛꯇ ꯑ
ꯑ ꯄꯤ ꯁꯤ ꯑꯣꯢꯁ ꯅꯠꯇꯦ ꯄꯤ ꯁꯤ ꯑꯣꯢꯁ ꯅꯠꯇꯦ ꯀ꯭ꯔꯤꯕ ꯀꯥꯎꯈ꯭ꯔꯦ ꯀ꯭ꯔꯤꯕ ꯑꯁ
ꯎꯝ ꯄꯥꯝꯕꯅꯦ
ꯄꯤ ꯁꯤ ꯋꯦꯁꯇꯗꯤ ꯄ꯭ꯔꯣꯇꯦꯛꯁꯟ ꯑꯃ ꯆꯥꯜꯒꯤꯅꯤꯅꯦ ꯀꯔꯤꯕ ꯀꯥꯎꯈ꯭ꯔꯦ ꯑꯃ ꯂꯩꯕꯅꯦ ꯅꯨꯄꯤꯒꯤ ꯑꯥ ꯑꯉꯥꯡ ꯑꯉꯥꯡ ꯂꯩꯕ ꯌꯥꯗꯅꯤꯡꯉꯥꯏ ꯍꯥꯏꯕ ꯇꯔꯦꯅꯦ
ꯎꯝ
ꯃꯗꯨꯒꯤ ꯂꯦꯚꯜꯗꯣ ꯍꯦꯟꯃꯜꯂꯗꯤ ꯌꯥꯗꯕꯅꯦꯕ ꯁꯨꯒꯔ ꯂꯦꯚꯦꯜꯒꯨꯝꯕ ꯀꯥꯕꯗꯣ ꯏꯟꯁꯨꯂꯤꯟ ꯔꯦꯖꯤꯁꯇꯦꯟꯒꯨꯝꯕ ꯇꯧꯕꯗꯣ
ꯅꯪꯒꯤ ꯈꯣꯟꯗꯣ ꯐꯖꯅ ꯇꯥꯗꯦ
ꯇꯥꯗ꯭ꯔꯥ ꯕꯣ
ꯑ ꯑꯗꯨꯝ ꯑꯃꯨꯛꯃꯨꯛ ꯇꯥꯏꯌꯦ ꯑꯃꯨꯛ ꯑꯃꯨꯛ ꯇꯥꯗꯕ ꯇꯧꯋꯦ
ꯁꯥꯕꯒꯤꯅꯦ ꯐꯦꯟꯗꯨ ꯊꯥꯔꯝꯕꯅꯤꯗ ꯇꯥꯕ꯭ꯔꯣ ꯍꯧꯖꯤꯛꯇꯤ
ꯇꯥꯏꯌꯦ ꯇꯥꯏꯌꯦ ꯑꯗꯨꯝ ꯃꯁꯥꯒꯤ ꯑꯣꯏꯕ ꯖꯥꯠꯅꯤꯗ ꯚꯣꯂꯨꯝ ꯇꯞꯄꯗꯣ ꯀꯣ
ꯑ
ꯈꯪꯗꯦꯗ ꯑꯩ ꯑꯩꯗꯤ ꯎꯝ ꯗꯣꯛꯇꯔꯁꯨ ꯌꯥꯝ ꯌꯦꯡꯉꯦꯕ ꯀꯣ ꯑꯩꯗꯤ ꯑꯗꯨ ꯑꯣꯏꯔꯒꯁꯨ ꯈꯪꯗꯔꯦ
ꯐꯣꯇꯣ ꯐꯣꯇꯣ ꯑꯃꯨꯛ ꯊꯥꯔꯛꯑꯣ ꯅꯪꯒꯤ
ꯑꯦ ꯑꯦ ꯅꯪ ꯅꯪ ꯀꯔꯤꯔꯣ
ꯑꯩ ꯑꯦꯜꯕꯝ ꯀꯂꯦꯛꯁꯟ ꯇꯧꯔꯤ ꯀꯩꯅꯣ ꯅꯪꯅ ꯋꯥꯟ ꯇꯥꯏꯝ ꯊꯥꯔꯁꯨ
ꯍꯥꯥ
ꯅꯪ ꯀꯥꯎꯈ꯭ꯔꯕꯣ
ꯀ꯭ꯔꯤꯕꯣ
ꯌꯦꯡꯉꯣ
ꯑꯦ
ꯑꯣꯀꯦ ꯑꯣꯀꯦ ꯑꯣꯀꯦ ꯑ ꯃꯗꯨꯒꯤ ꯃꯇꯥꯡꯗꯗꯤ ꯑꯩꯗꯤ ꯎꯗꯤ ꯎꯗꯦ
ꯑꯦ ꯂꯩꯕꯅꯦ
ꯑꯠꯁꯥ ꯌꯥꯏ ꯌꯥꯏ ꯌꯥꯏ ꯑꯩꯅ ꯁꯣꯏꯈꯤꯕꯅꯦ ꯀꯥꯏꯗꯦꯗ ꯁꯤꯗꯤ ꯈꯪꯗꯕꯅꯤꯅ
ꯑꯦ ꯑꯗꯨ ꯑꯣ ꯑꯣ ꯑꯁ ꯌꯥꯎ ꯌꯥꯔꯦ ꯍꯨꯔꯦꯟ ꯃꯨꯛ ꯌꯦꯡꯍꯟꯂꯅꯤ ꯅꯣꯏꯗꯤ ꯆꯥꯛ ꯀꯅꯥꯅ ꯊꯣꯡꯕ꯭ꯔꯣ
ꯀꯅꯥꯅꯣꯗꯣ ꯑꯩ ꯏꯁꯥꯅ ꯂꯩ ꯀꯅꯣ ꯏꯁꯥ ꯃꯤ ꯃꯤ ꯂꯩꯗꯤ ꯂꯩ ꯀꯤꯠꯆꯟ ꯇꯣꯡꯉꯥꯜꯂꯦꯕ
ꯑꯣ ꯅꯊꯟꯇ ꯊꯣꯡꯗꯔ ꯆꯥꯅꯤꯌꯥ
ꯎꯝ ꯃꯔꯛ ꯃꯔꯛꯇ ꯄꯨꯜꯂꯤ ꯑꯗꯨ ꯑꯣꯏꯔꯁꯨ ꯑꯗꯨꯝ ꯑꯌꯥꯝꯕ ꯄꯨꯟꯗꯦꯗ
ꯎꯝ ꯀꯔꯤ ꯍꯤꯟꯖꯥꯡ ꯊꯣꯡꯒꯅꯤ
ꯉꯔꯥꯡꯒꯤ ꯈꯔ ꯂꯩꯔꯤ ꯑꯣꯛꯁꯥꯒ ꯍꯋꯥꯏ ꯊꯣꯡꯒ ꯊꯣꯡꯃꯤꯟꯅꯕꯗ ꯍꯋꯥꯏ ꯔꯥꯁꯃꯥꯗ
ꯑꯦ ꯑꯣꯛꯁꯋꯥ ꯑꯣꯏꯔꯁꯨ ꯃꯥ ꯊꯣꯡꯕ
ꯍꯣꯏ ꯆꯥꯗ꯭ꯔꯤꯕꯣ
ꯎꯝ ꯍꯨꯝ
ꯑꯣꯛꯁꯥꯁꯦ ꯐꯁ ꯊꯣꯡꯈ꯭ꯔꯦꯗꯅ ꯊꯣꯡꯉꯒ ꯏꯟꯖꯥꯡ ꯂꯦꯝꯕꯗꯣ ꯍꯌꯦꯡꯗꯣ ꯔꯥꯁ ꯃꯍ ꯍꯥꯕꯒ ꯊꯣꯡꯕ ꯑꯗꯣ ꯌꯥꯝ ꯍꯥꯎꯕꯅꯦ ꯗꯥꯏꯔꯦꯛ ꯗꯥꯏꯔꯦꯛ ꯊꯣꯡꯃꯤꯟꯅꯔꯗꯤ ꯍꯥꯎꯗꯕꯅꯦꯕ
ꯑꯣ ꯑꯩꯗꯤ ꯗꯥꯏꯔꯦꯛ ꯊꯣꯡꯃꯤꯟꯅꯕ꯭ꯔꯅ ꯈꯟꯕ
ꯗꯥꯢꯔꯦꯛ ꯊꯣꯡꯃꯤꯟꯅꯔꯗꯤ ꯍꯧꯖꯤꯛ ꯑꯣꯛꯁꯥꯒꯤ ꯃꯅꯝ ꯑꯃ ꯊꯣꯛꯏꯗꯅ ꯑꯗꯨꯗꯣ ꯆꯥꯅꯤꯡꯗꯦꯕ ꯈꯔ ꯅꯨꯃꯤꯠ ꯑꯃ ꯑꯃ ꯉꯥꯏꯔꯒ ꯊꯣꯡꯈ꯭ꯔꯕ ꯄꯣꯠꯇꯨꯗ ꯍꯥꯞꯆꯤꯜꯂ ꯆꯥꯕꯗꯨ ꯅꯣꯏ ꯃꯅꯝꯗ ꯂꯥꯛꯄꯅꯦꯕ ꯍꯥꯎꯗ ꯂꯥꯛꯄꯅꯦ
ꯑꯩꯈꯣꯏꯗꯤ ꯑꯣꯁꯗꯤ ꯎ ꯅꯣꯏꯗꯤ ꯍꯪꯒꯥꯝꯒꯁꯨ ꯆꯥꯗ꯭ꯔꯣ
ꯆꯥꯏ ꯆꯥꯏ ꯊꯥꯎ ꯌꯥꯝꯃꯗꯤ ꯑꯩꯈꯣꯏꯅ ꯊꯥꯎ
ꯍꯥꯏꯔꯣ ꯅꯪ ꯍꯥꯏꯌꯣ ꯍꯥꯏꯌꯣ ꯇꯥꯒꯦ ꯑꯩꯁꯨ
ꯍꯪꯒꯥꯝꯗꯣ ꯑꯩꯈꯣꯏꯅ ꯍꯪꯒꯥꯝ ꯍꯥꯞꯄ ꯃꯇꯝꯗꯨꯗꯤ ꯑꯗꯨꯝ ꯏꯟꯖꯥꯡ ꯊꯣꯡꯀꯥꯟꯗ ꯍꯥꯞꯆꯤꯟꯕ ꯅꯠꯇꯦꯕ
ꯑꯥ
ꯑꯗꯨꯕꯨ ꯍꯧꯖꯤꯛ ꯃꯍꯤꯗ ꯍꯧꯖꯤꯛ ꯃꯥꯒꯤ ꯊꯥꯎ ꯊꯣꯔꯛꯄꯗꯣ
ꯀꯦꯞꯁꯨꯜꯒꯤ ꯃꯗꯨꯒꯤ ꯊꯥꯎꯗꯣ ꯆꯨꯞꯅꯤꯡꯉꯥꯏ ꯍꯪꯒꯥꯝ ꯍꯥꯞꯄꯅꯦꯕ ꯑꯗꯨꯒ ꯍꯪꯒꯥꯝꯁꯨ ꯆꯝꯐꯨꯠ ꯀꯨꯝꯅ ꯇꯧꯔꯒ ꯑꯗꯨꯝ ꯆꯥꯈꯤꯕ ꯑꯗꯨꯝ
ꯑꯗꯨ ꯍꯥꯎꯋꯦꯀꯣ ꯑꯩꯈꯣꯏꯗꯤ ꯁꯥ ꯑꯣꯛꯁꯥꯗꯤ ꯑꯥ ꯆꯥꯝꯐꯨꯠ ꯈꯛꯇ ꯆꯥꯏꯌꯦ ꯊꯥꯎ ꯆꯥꯅꯤꯡꯗꯦ
ꯎꯝ ꯑꯥꯛꯁꯥꯗꯨꯗꯤ ꯀꯦꯖꯤꯗ ꯀꯌꯥ ꯀꯌꯥ ꯂꯩꯕ꯭ꯔꯣ
ꯍꯧꯖꯤꯛ ꯁꯤꯗꯔꯣ ꯎꯝ ꯎꯝ ꯍꯧꯖꯤꯛꯁꯤ ꯀꯌꯥ ꯂꯩ ꯔꯣ ꯈꯗꯨꯅꯤ ꯑꯩꯅꯗꯤ ꯂꯩꯗꯕꯅꯤꯅ
ꯒꯨꯍꯥꯇꯤ ꯑꯁꯥꯝꯒꯤ ꯑꯣꯛꯁꯨ ꯑꯗꯨꯝ ꯍꯥꯎꯋꯦ ꯃꯣꯏꯁꯨ ꯑꯌꯥꯝꯕ ꯃꯣꯏꯅ ꯌꯣꯛꯄꯁꯦ ꯃꯄꯥꯟꯗ ꯌꯣꯛꯑꯦ ꯑꯩꯈꯣꯏꯒꯨꯝꯅ ꯌꯨꯝ ꯁꯥꯕꯤꯔꯒ ꯌꯣꯛ ꯑꯗꯨꯃꯥꯏꯅ ꯌꯣꯛꯇꯦ ꯃꯣꯏꯗꯤ
ꯎꯝ
ꯑꯩ ꯁꯥꯁꯤꯡꯗꯣ ꯆꯥꯕꯗ ꯑꯗꯨꯝ ꯂꯣꯀꯜ ꯃꯥꯜꯂꯦꯕ
ꯑꯩ ꯑꯩ ꯑꯗꯨꯗ ꯂꯩꯕ ꯀꯥꯟꯗ ꯅꯪ ꯈꯪ ꯅꯥꯔꯗꯤ ꯐꯒꯅꯤꯍꯦ ꯅꯨꯡꯇꯤ ꯊꯦꯡꯅꯕ ꯂꯥꯛꯀꯅꯤꯍꯦ
ꯅꯪ ꯅꯈꯣꯟ ꯇꯥꯗ꯭ꯔꯦ ꯇꯥꯏ ꯇꯥꯏ ꯑꯃꯨꯛꯀꯥ ꯇꯥꯢ
ꯑꯩꯗꯤ ꯃꯄꯥꯟ ꯊꯣꯛꯄ ꯌꯥꯝ ꯇꯟꯕꯅꯦ
ꯅꯪ ꯊꯣꯛꯄ ꯇꯟꯗ꯭ꯔꯒꯅ ꯅꯪꯉꯣꯟꯗ ꯂꯥꯛꯄ ꯇꯥꯔꯦꯗꯅ ꯃꯤ ꯂꯩꯇꯕ ꯃꯇꯝꯗ
ꯏꯁ
ꯃꯤ ꯂꯩꯇꯕ ꯃꯤ ꯂꯩꯇꯕ ꯃꯇꯝꯗ ꯍꯥꯏꯕꯗꯤ ꯅꯅꯦꯒ ꯀꯩꯅꯣ ꯍꯥꯏꯕꯅꯤ ꯑꯇꯣꯞꯄꯗꯤ ꯂꯩꯇ꯭ꯔꯦ ꯑꯗꯨꯗꯤ ꯌꯥꯔꯣꯏꯌꯦ ꯀꯥꯏꯗꯒꯤ
ꯑꯩꯅ ꯍꯥꯏꯕꯁꯦ ꯑꯗꯨꯝ ꯀꯩꯅꯣꯝꯃ ꯁꯣꯏꯔꯒꯀꯣ ꯑꯥꯗ ꯆꯠꯈꯤꯕ ꯑꯗꯨꯝ ꯌꯥꯎꯋꯦꯕ
ꯑꯩꯗꯤ ꯀꯩꯁꯨ ꯈꯟꯗꯦꯗ ꯅꯪꯅ ꯋꯥꯈꯜꯗꯨ ꯀꯩꯅꯣꯝꯃ ꯈꯜꯂꯒ ꯉꯥꯡꯒꯅꯤ
ꯑꯁ ꯑꯗꯨꯅꯦꯕ ꯑꯩꯩꯅ ꯍꯥꯢꯗꯣ
ꯑꯗꯨ ꯍꯥꯏꯔꯒ ꯅꯪ ꯀꯔꯤꯁꯨ
ꯑꯩꯅ ꯑꯦꯛ ꯑꯦꯛꯁꯄ꯭ꯂꯦꯟ ꯇꯧꯔꯁꯨ ꯍꯥꯏꯗꯦ ꯅꯪꯅ ꯑꯗꯨ ꯏꯊꯟꯇ ꯍꯥꯏꯔꯦ ꯏꯊꯟꯇ ꯑꯦꯛꯁꯄ꯭ꯂꯦꯟ ꯇꯧꯋꯦ
ꯑꯦ ꯑꯗꯨꯕꯨ ꯋꯥꯔꯤ ꯁꯥꯕꯗ ꯅꯨꯡꯉꯥꯏꯕ ꯈꯛꯇꯅꯤꯅꯦ ꯊꯦꯡꯅ ꯊꯦꯡꯕꯗꯤ ꯌꯥꯗ꯭ꯔꯤꯗꯅ
ꯊꯦꯡꯅꯕꯗꯤ ꯎꯝ ꯀꯣꯟꯅ ꯊꯦꯡꯅꯔꯁꯤ
ꯎꯝ ꯊꯦꯡꯅꯕ ꯅꯨꯃꯤꯠꯇ ꯑꯗꯨꯝ ꯂꯧꯒꯤꯑꯅꯨꯅꯦ
ꯎꯝ ꯂꯧꯑꯣ ꯂꯧꯑꯣ ꯅꯪꯢꯗꯃꯛ__ ꯇ ꯂꯩꯔꯒꯦ ꯋꯥꯔꯤꯗꯤ ꯇꯥꯞ ꯋꯥꯜꯂꯅꯤꯗ
ꯇꯥꯕ ꯋꯥꯔꯅꯤꯕ
ꯎꯝ
ꯈꯦ
ꯏꯕꯥꯅꯤ ꯅꯠꯇꯦꯗ ꯑꯇꯣꯞꯄ ꯃꯤꯗꯣ ꯇꯥꯕ ꯋꯥꯔꯦ
ꯑꯠꯆꯥ ꯑꯠꯆꯥ
ꯑꯗꯣ ꯍꯣꯏꯅꯦ ꯃꯤ ꯑꯇꯣꯞꯄ ꯅꯨꯄꯥ ꯑꯃ ꯅꯪꯕꯨ ꯀꯣꯜ ꯇꯧꯔ ꯁꯨꯃꯥꯏꯅ ꯍꯥꯏꯔꯤ ꯅꯪ ꯀꯃꯥꯏꯅ ꯍꯥꯏꯒꯗꯤ ꯗꯥꯏꯔꯦꯛ ꯑꯩꯒꯨꯝꯅ
ꯑꯗꯨ ꯃꯤ ꯃꯤꯗ ꯂꯩꯗꯅ ꯀꯔꯤ ꯍꯥꯏꯒꯅꯤ ꯃꯣꯏ ꯂꯩꯗꯅ
ꯇꯗ꯭ꯔꯦ ꯑꯃꯨꯛꯀ ꯄꯨ
ꯎꯝ ꯇꯥꯕ꯭ꯔꯥ ꯇꯥꯕ꯭ꯔꯥ
ꯇꯥꯏꯌꯦ ꯇꯥꯏ